ꯎꯝ
ꯀꯩꯅ ꯁꯣꯏꯕꯅꯦ
ꯍꯥ
ꯑꯩꯅ ꯁꯣꯏꯔꯤꯕꯅꯦꯕ ꯑꯩ ꯀꯥꯎꯈ꯭ꯔꯕ
ꯑꯣ ꯑꯆꯥ ꯑꯠꯆꯥ
ꯑꯗꯨꯗꯣ ꯄꯥꯛ ꯆꯠꯇꯦ ꯍꯥꯏꯕꯅꯦ ꯑꯗꯨꯒꯤ
ꯎꯝ ꯎꯝ ꯎꯝ
ꯑꯩꯅꯅꯦ ꯑꯏꯩꯅ ꯂꯥꯟꯖꯕꯅꯦ
ꯑ ꯑꯩꯁꯨ ꯍꯥꯏꯗꯤ ꯉꯥꯏꯍꯥꯛ ꯂꯩꯩ ꯑꯗꯨꯝ ꯌꯥꯗꯕꯁꯨ ꯍ ꯂꯩꯕꯀꯣ ꯉꯥꯡꯉꯩꯏ ꯑꯗꯨ ꯃꯣꯏꯁꯦ ꯈꯔ ꯈꯔ ꯏꯁꯨ ꯃꯔꯛꯃꯛ ꯇꯤꯗꯤ ꯂꯩꯗꯤ ꯂꯩꯕꯖꯥꯠꯅꯤ
ꯎꯝ ꯆꯠꯇꯠꯇꯗꯤ ꯆꯠꯄꯅꯦꯕ ꯑꯗꯣ
ꯎꯝ
ꯑꯣꯖꯥꯅ ꯆꯠꯇꯕꯒꯤ ꯑꯩꯁꯨ ꯄꯥꯏꯅꯤꯡꯗꯕ ꯑꯗꯨꯒꯤꯅꯦ
ꯎꯝ ꯍꯝ ꯎꯝ ꯕꯣꯜꯗꯤ ꯌꯦꯡꯗ꯭ꯔꯦ ꯍ ꯃꯣꯏꯁꯅꯥꯅꯕ ꯍꯧꯈ꯭ꯔꯦ ꯑꯗ ꯏꯪꯂꯦꯟꯁꯦ ꯈꯔ ꯗꯥꯎꯛꯇꯪꯁꯨ ꯊꯤꯕꯩ ꯃꯥꯜꯂꯦ ꯉꯁꯤꯁꯦ
ꯎꯝ ꯃꯣꯏꯣꯏ ꯃꯣꯏꯁꯨ ꯐꯖ ꯑꯩꯅ ꯃꯣꯏ ꯁꯥꯟꯅꯕꯒꯤꯗꯣ
ꯎꯝ ꯁꯅꯥꯄꯇꯗꯤ ꯃꯌꯥꯥꯏ ꯄꯣ ꯄꯥꯏꯕꯗꯣꯀꯣ ꯐꯖꯅ ꯑꯗꯨꯝ ꯄꯥꯏꯔ ꯇꯥꯃꯣꯏꯁꯨ ꯎꯝ ꯃꯊꯪꯗ ꯀꯅꯥ ꯀꯅꯥ ꯐꯖꯕ ꯂꯩꯕ ꯖꯥꯠꯂꯥ ꯃꯈꯤꯊꯪ ꯅꯨꯃꯤꯠ ꯀꯔꯝꯕ ꯀꯥꯟꯗ ꯑꯃꯨꯛ ꯍꯌꯦꯡ ꯀꯅꯥ ꯂꯩ
ꯌꯦꯡ ꯌꯦꯉꯠꯇꯁꯨꯗꯟꯅꯦ
ꯎꯝ ꯍꯝ
ꯑꯗꯣ ꯍꯌꯦꯡꯉꯛꯑꯣꯏ ꯀꯩꯗꯣ ꯑꯩꯈꯣꯏꯗꯤ ꯇꯨꯡꯗꯕꯤꯗ ꯑꯗꯨꯝ ꯌꯦꯡꯉ ꯅꯤꯅ ꯇꯨ ꯊꯥꯔꯇꯤ ꯑꯣꯏꯕꯅꯤꯅ ꯍꯌꯦꯡ ꯍꯥꯏꯕ ꯌꯥꯏꯦ ꯑꯗꯨꯒ ꯊꯜꯞ ꯊꯥꯔꯇꯤꯗ ꯃꯥ ꯂꯩꯑꯦ ꯑꯗꯣ ꯊ꯭ꯔꯤ ꯊꯥꯔꯇꯤꯗꯅ ꯄꯣꯇꯣꯀꯥꯎꯔꯤꯁꯨ ꯑꯗꯨꯝ ꯃꯨꯛ ꯂꯥꯛꯕꯅꯦ
ꯎꯝ ꯎꯝꯁ ꯊ꯭ꯔꯤ ꯊꯥꯔꯇꯤꯁꯤꯗꯤ
ꯃꯣꯏ ꯏꯁꯄꯦꯟꯒ ꯄꯣꯇꯨꯒꯜꯗꯔꯤꯄꯤꯠ
ꯑꯣꯍꯣ ꯈꯪꯗꯅꯤ ꯈ꯭ꯔꯤꯁꯤꯅꯤꯅꯦ ꯈ꯭ꯋꯥꯏꯗꯒꯤ ꯐꯔꯛ ꯇꯥꯕꯁꯦ ꯍꯥꯏꯗꯤ ꯍꯦꯛ ꯇꯨꯝꯊꯔꯁꯨ ꯑꯃꯨꯛꯀ ꯍꯧꯒꯠꯄ ꯇꯟꯕ ꯇꯥꯏꯃꯤꯡ ꯑꯃ ꯂꯩꯅꯤ
ꯋꯥꯠꯄꯗꯣ ꯌꯥꯝ ꯋꯥꯍꯩ ꯑꯗꯨ ꯃꯇꯥꯡꯗ
ꯍꯣꯏ ꯇꯥꯏꯃꯤꯡꯗꯣꯔ ꯌꯥꯝ ꯐꯔꯛ ꯇꯥꯕ ꯑꯌꯨꯛ ꯑꯃꯨꯛ ꯐꯥꯏꯚ ꯁꯤꯛꯁꯀꯨꯝꯕ ꯑꯃꯨꯛ ꯑꯣꯏꯔꯗꯤ ꯍꯣꯏ ꯑꯃꯔꯣꯝ ꯍꯥꯏꯗꯤ ꯇꯨꯝꯕ ꯑꯃꯨꯛ ꯍꯣꯠꯄ ꯌꯥꯏꯑꯕ ꯍꯧꯖꯤꯛꯒꯤ ꯇꯨ ꯊꯥꯔꯇꯤ ꯐ꯭ꯔꯤꯁꯤꯁꯦ ꯐꯔꯛ ꯌꯥꯝ ꯇꯥꯕ
ꯇꯥꯎꯗ ꯁꯤꯔꯁꯨ ꯀꯥꯏꯔꯦꯗꯏꯔꯤꯗꯤ
ꯑꯗꯣ ꯍꯟꯗꯛ ꯀꯥꯟꯗꯗꯤ ꯃꯦꯁꯤꯤꯟ ꯈꯔ ꯗꯥꯎ ꯌꯥꯨꯔꯕ ꯃꯥꯜꯂꯦ ꯈꯤꯇꯪ ꯑꯣꯄꯣꯔꯆꯨꯅꯤꯇꯤ ꯐꯪꯕ ꯅꯨꯡꯉꯥꯏꯕ ꯍꯥꯏꯕ ꯂꯩ
ꯃꯅ ꯑꯣꯗꯣ ꯑꯣꯗꯤ ꯌꯥꯗ ꯌꯥꯗꯦꯗ ꯑꯁ ꯃꯥꯒꯤ ꯁꯅꯦꯍꯤ ꯗ ꯄꯨꯠ꯭ꯔꯥꯍꯜꯂꯣ ꯍꯥꯏꯔꯦ ꯏꯟꯟꯅꯅ
ꯍꯣꯏ ꯍꯀꯥꯟꯗꯤ ꯃꯦꯆꯤꯟꯅ ꯈꯔ ꯇꯧꯈ꯭ꯔꯦ
ꯃꯣꯏ ꯐꯁꯤ ꯆꯤꯟ ꯀꯥꯟꯗꯕ
ꯗꯤꯌꯥꯔ ꯀꯣꯟꯒꯣꯁꯦ ꯉꯁꯤꯁꯦ ꯈꯔ ꯆꯦꯛꯁꯤꯟꯗꯕ ꯌꯥꯔꯣꯏ ꯉꯁꯤꯒꯤ ꯃꯦꯠꯁꯦ
ꯍꯣꯏꯄ ꯃꯣꯏ ꯑꯅꯤꯒꯤꯁꯦ ꯒꯣꯞ ꯆꯞ ꯃꯥꯟꯅꯕ꯭ꯔꯥꯗ
ꯑ ꯀꯅꯥ ꯀꯔꯥ ꯑꯩꯉꯥꯡ ꯐ꯭ꯔꯥꯟꯁꯀꯤꯗꯣ ꯌꯦꯡꯍꯧꯗ꯭ꯔꯤꯅꯦ ꯎꯝ ꯎꯝ ꯎꯝ ꯍꯣꯏ ꯃꯦꯁꯤꯕꯨꯗꯤ ꯁꯤꯛꯁ ꯂꯩꯔꯦ
ꯎꯝꯂꯄꯤꯦꯔꯣ ꯃꯔꯤꯗꯤ ꯂꯩꯈ꯭ꯔꯦꯕ ꯑꯗꯣ ꯉꯔꯥꯡꯗꯣ ꯑꯅꯤꯔꯀꯣ ꯃꯥ
ꯎꯝ ꯎꯝ ꯎꯝ ꯎꯝ ꯦ
ꯄꯦꯁ
ꯣ ꯀ ꯇꯧꯔꯤꯕꯨꯛ ꯍꯔ
ꯍꯥꯏꯔꯛꯀꯦ ꯍꯧꯖꯤꯛ ꯃꯣꯏꯁꯦ ꯀꯟꯅ ꯀꯃꯦꯟꯇꯦꯇꯔ ꯑꯣꯏꯔꯁꯔ ꯑꯗꯨꯗꯤ ꯑꯩꯅ
ꯑꯃꯔꯛ ꯇ꯭ꯔꯥꯏ ꯇꯧꯔꯅꯦ ꯑꯗꯨꯗꯤ ꯌꯦꯡꯒꯦ
ꯀꯃꯇꯤ ꯇꯔꯁꯤ ꯑꯅ ꯁꯤꯐꯥꯎꯗꯤ ꯈꯔ ꯍꯩꯈꯤꯗꯧ ꯃꯥꯟꯗ꯭ꯔꯤꯍꯦ ꯒꯣꯜ ꯆꯟꯕ ꯀꯥꯟꯗ ꯈꯔ ꯅꯣꯇꯤꯐꯥꯏꯇꯤ ꯇꯧꯔꯅꯤ ꯑꯩꯅ ꯑꯗꯣ ꯏꯪꯂꯦꯟꯗꯤ ꯈꯔ ꯐꯖꯅ ꯄꯥꯏꯔꯤꯗ ꯍꯧꯖꯤꯛꯀꯤ ꯗꯤꯌꯥꯔ ꯀꯣꯡꯒꯣ ꯈꯔ ꯆꯦꯛꯁꯤꯟꯗꯕꯒꯀꯣ ꯁꯣꯏꯗ꯭ꯔꯕꯅꯤ ꯃꯣꯏꯁꯦ ꯃꯣꯏꯅ ꯍꯧꯖꯤꯛ ꯀꯣꯜ ꯃꯗꯤ ꯆꯠꯂꯦ ꯂꯩ ꯍꯥꯏꯔꯁꯨ ꯈꯤꯇꯪ ꯍꯦꯛ ꯅꯥꯟꯊꯣꯛꯄꯒ ꯁꯣꯏꯗ꯭ꯔꯦ ꯏꯪꯂꯦꯟꯅ ꯑꯃꯨꯛ ꯀꯀꯥ ꯆꯪ ꯈ꯭ꯔꯅꯤ ꯍꯧꯖꯤꯛ
ꯅꯍꯥꯟ ꯁꯤ ꯕ꯭ꯔꯥꯖꯤꯜꯒ ꯎꯝ ꯖꯄꯥꯟ ꯁꯅꯥꯕ ꯅꯨꯃꯤꯠꯁꯦ ꯑꯗꯨꯃꯥꯏꯅ ꯇꯥꯋꯦꯅ
ꯎꯝ ꯎꯝ ꯖꯄꯥꯟꯗꯣ ꯈꯔꯗꯤ ꯁꯣꯜꯂꯦꯗ
ꯑꯣ ꯁꯣꯜꯂꯦ ꯌꯥꯝ ꯁꯣꯜꯂꯦ ꯃꯣꯏꯗꯒꯤꯗꯤ ꯍꯦꯟꯅ
ꯑꯗꯨ ꯂꯛꯈ꯭ꯔ ꯌꯥꯔꯗꯤ ꯄꯦꯅꯥꯜꯇꯤ ꯐꯥꯎ ꯈꯥꯡꯉꯗꯤ ꯀꯣ ꯄꯦꯅꯥꯜꯇꯤ ꯐꯥꯎ ꯈꯥꯡꯉꯥꯗꯤ ꯃꯣꯏ ꯗꯥꯎ ꯈꯔꯥ ꯌꯥꯕ ꯌꯥꯕꯖꯥꯠꯅꯦꯕ
ꯑꯦꯅꯦꯜꯗꯤꯕꯨ ꯀꯥꯔꯗꯤ ꯉꯝꯕꯒꯤ ꯆꯥꯟꯁꯇꯣ ꯂꯩꯕ꯭ꯔꯥ ꯈꯪꯗꯦ
ꯍꯣꯏ ꯍꯣꯏ ꯑꯗꯣ ꯄ꯭ꯂꯦꯗꯤ ꯃꯤꯅ ꯕꯣꯜ ꯐꯖꯅ ꯄꯥꯏꯕ ꯍꯦꯜ
ꯎ ꯃꯣꯏꯅ ꯗꯤꯐꯦꯟ ꯇꯤ ꯀꯟꯗꯤ ꯀꯜꯂꯦꯅ
ꯎ ꯈꯪꯗꯦꯅꯦ ꯐꯤꯐꯥ ꯋꯥꯔꯜ ꯀꯞꯁꯦ ꯑꯃ ꯃꯔꯛꯇꯤ ꯁꯤꯒꯨꯝꯕꯁꯦ ꯌꯦꯡꯗꯤ ꯌꯦꯡꯕ ꯆꯠꯅꯤꯡꯉꯦꯅꯦ
ꯑꯗꯨꯅꯦ ꯑꯩꯁꯨꯅꯦ
ꯑꯁꯤ ꯐꯤꯜꯀꯣ ꯑꯁꯦꯡꯕꯗ ꯈꯪꯗꯦ ꯂꯩꯕ ꯃꯤꯁꯤꯡꯗꯨꯒꯣ ꯑꯗꯨꯝ ꯏꯟꯚꯥꯏꯔꯣꯟꯃꯦꯟꯗꯣ ꯅꯨꯡꯉꯥꯏꯗꯤ ꯅꯨꯡꯉꯥꯏꯅꯤꯕ ꯆꯦꯛꯑꯞ ꯇꯧꯁꯨꯀꯣ
ꯑ ꯍꯣꯏꯒꯤꯗꯤ ꯎꯄꯥꯏ ꯂꯩꯇ꯭ꯔꯦ ꯗꯨꯔꯥꯟ ꯀꯥꯞ ꯑꯣꯏꯅ ꯌꯦꯡꯍꯜꯂꯣ
ꯑꯩꯈꯣꯏꯒꯤ ꯎꯝ ꯑꯩꯈꯣꯏꯗꯤ ꯗꯨꯔꯀꯟ ꯗꯨꯔꯟ ꯀꯞꯄꯅꯥ ꯂꯥꯁ ꯑꯣꯞꯁꯟ ꯑꯣꯏꯈ꯭ꯔꯅꯤ
ꯗꯗꯨꯨꯔꯪ ꯀꯥꯞꯁꯦ ꯅꯨꯡꯉꯥꯏꯕꯅꯤ ꯍꯦ ꯑꯁ ꯐꯥꯔꯁꯀ ꯂꯥꯁꯀ ꯀꯨꯝꯕꯥ ꯑꯗꯨꯒ ꯃꯅꯤꯄꯨꯔꯒꯨꯝꯕꯒꯤ ꯊꯣꯛꯅꯤꯡꯉꯥꯏ ꯂꯩꯕ ꯀꯥꯟꯗꯣ ꯎꯁ ꯑꯗꯨꯒꯤ ꯏꯟꯇꯔꯦꯁꯇꯤ ꯍꯟꯗꯛꯀꯥꯟꯗꯤ ꯇꯧꯔꯅꯤ ꯍꯥꯏ ꯍꯣꯏ
ꯎ
ꯑꯗꯣ ꯔꯤꯡꯗꯥꯏꯁꯦ ꯑ ꯃꯦꯟ ꯑꯣꯏꯅ ꯑꯩꯈꯣꯏꯒꯤ ꯖꯥꯠ ꯈꯇꯪ ꯑꯌꯥꯝꯕ ꯑꯣꯏꯕ꯭ꯔꯣ
ꯑꯁ ꯃꯤꯒ ꯄꯨꯨꯂꯦꯗ
ꯍ ꯑꯥ ꯑꯥ
ꯑꯁꯤ ꯈꯥꯕꯣꯝꯗꯒꯤ ꯃꯤ ꯃꯔꯤ ꯃꯉꯥꯔ ꯔꯥ ꯌꯥꯎꯕꯅꯦ ꯑꯗꯣ ꯑꯁꯤ ꯏꯝꯐꯥꯜꯗꯒꯤꯁꯨ ꯃꯤ ꯈꯔ ꯈꯔꯗꯤ ꯌꯥꯎꯋꯦ
ꯎꯝ ꯎꯝ
ꯈꯣꯏꯁꯨ ꯃꯤ ꯈꯔꯗꯤ ꯂꯩꯌꯦ
ꯎꯝ ꯎꯝ ꯑꯆꯥ ꯆꯥ ꯍꯟꯗꯛ ꯗꯗꯨꯔꯥꯟ ꯀꯞꯇ ꯈꯪꯉꯅꯤꯒꯤꯅ
ꯑꯩꯈꯣꯏꯁꯨ ꯃꯤ ꯇꯔꯥꯒꯨꯝꯕꯗꯤ ꯁꯨ ꯁꯨꯔꯝꯅꯤꯗ ꯑꯩꯈꯣꯏꯒꯤ ꯃꯤꯁꯨ ꯆꯨꯔꯝꯅꯤ ꯍꯣꯏ ꯈꯧꯄꯨꯝꯗꯒꯤ ꯃꯤ ꯃꯉꯥꯒꯨꯝꯕ ꯂꯩꯌꯦ ꯍꯣꯏ ꯄꯨꯒꯤ ꯑꯃꯥ ꯂꯩꯌꯦ ꯑꯁꯤꯗꯥꯒꯤ ꯀꯤꯄꯥꯔꯗꯨꯅꯦ ꯑꯃꯗꯨꯅꯦ ꯑꯁꯤꯗꯒꯤꯁꯨ ꯃꯉꯥꯒꯨꯝꯕ ꯂꯥꯏꯕ ꯃꯥꯜꯂꯦ ꯁꯤ ꯏꯝꯐꯥꯜꯒꯤ ꯃꯅꯨꯡꯗꯒꯤ
ꯌꯦꯡꯕꯨ ꯌꯦꯡꯕꯤꯗ꯭ꯔꯤꯅꯦ ꯑꯩꯗꯤ
ꯑꯁ ꯑꯩꯈꯣꯏꯗꯤ ꯌꯦꯡꯕ ꯆꯠꯂꯤꯗ ꯃꯣꯏ ꯁꯥꯟꯅꯔꯗꯤ
ꯍꯟꯗꯛ ꯍꯟꯗꯛ ꯌꯦꯡꯕ ꯇꯥꯔꯦ ꯍꯟꯗꯛ ꯗꯨꯔꯥꯡ ꯀꯞ
ꯑꯩꯈꯣꯏ ꯑꯩꯈꯣꯏ ꯀꯔꯤ ꯍꯥꯏꯁꯤꯦꯔ ꯑꯩꯈꯣꯏ ꯅꯠꯇꯕꯤꯒ ꯑꯗꯨꯝ ꯆꯪꯍꯜꯂꯦꯕ ꯑꯇꯣꯞꯄ ꯃꯤꯕꯨꯣ ꯅꯅꯦꯕꯨꯣ
ꯍꯣꯏ ꯍꯣꯏ ꯄ꯭ꯂꯦꯌꯔꯗꯣ ꯃꯤ ꯇꯣꯉꯥꯟꯕ ꯑꯗꯨꯝ ꯈꯔ ꯂꯩꯔꯒ ꯊꯝꯃꯦꯗꯅ ꯑꯗꯨꯕꯨꯗꯤ ꯎꯝ ꯎꯝ ꯍꯧꯖꯤꯛꯀꯤ ꯅꯦꯔꯣꯀꯥꯒꯨꯝꯕ ꯇ꯭ꯔꯥꯎꯒꯨꯝꯕ ꯑꯗꯨꯁꯤꯡꯗꯨꯁꯨ ꯑꯗꯨꯝ ꯂꯣꯏꯅꯗꯤ ꯂꯩꯅꯕꯅꯤꯗ ꯑꯗꯨꯕꯨꯗꯤ ꯃꯍꯧꯁꯥꯅꯤꯗ
ꯃꯄꯥꯟꯗ ꯐꯥꯎ ꯑꯗꯨꯃꯥꯏꯅ ꯇꯧꯑꯣꯏꯅ
ꯍꯣꯏ ꯍꯣꯏ ꯑꯗꯨ ꯈꯛꯇꯪꯅꯤꯗ ꯍꯧꯖꯤꯛꯀꯥꯟꯗꯤꯞ ꯇꯨ ꯍꯤꯡꯗꯕ ꯌꯥꯗꯕꯅꯤꯅꯣ ꯀꯣ ꯈꯔ ꯍꯩꯁꯨ ꯍꯥꯞꯇꯕ ꯌꯥꯗꯕ
ꯈꯔꯗ ꯍꯥꯏꯖꯔꯛꯄꯤ ꯖꯒꯥꯗ ꯂꯩꯕ꯭ꯔꯥ ꯀꯣ
ꯏꯁꯦ ꯑ ꯍꯧꯣꯏꯁꯦ ꯀ ꯎꯝ ꯁꯇꯣ ꯁ꯭ꯀꯨꯜ ꯑꯗꯨꯝ ꯑꯗꯨꯒꯤ ꯄꯔꯦꯡꯗꯅꯤꯗ ꯇꯅꯤꯇꯣꯠ ꯑꯁꯤ ꯀꯩꯅꯣ ꯑꯗꯨ ꯈꯪꯗ꯭ꯔꯗꯤ ꯈꯨꯃꯟ ꯂꯝꯄꯥꯛ ꯗꯨꯂꯥꯂꯦꯟ ꯍꯣꯏ ꯍꯣꯏ ꯑꯥ ꯑꯥ ꯑꯗꯨꯗꯅꯦ ꯅꯣꯏꯗꯤ
ꯑꯅ ꯆꯤꯡ ꯀ ꯐ
ꯍꯥꯥ ꯀꯗꯥꯥꯏꯗꯦꯕꯥ
ꯇꯤꯟ
ꯆꯤꯡ
ꯎꯁꯤ ꯉ
ꯑꯣ ꯑꯆꯥ ꯑꯆꯥ ꯆꯦꯔꯥꯎ ꯆꯤꯡꯒꯤ ꯁꯥꯏꯗꯠꯇꯣ ꯑꯥ ꯑꯗꯨꯗꯤ ꯊꯔꯣꯟꯒꯤ ꯁꯥꯏꯠ ꯑꯣꯏꯔꯝꯕ ꯅꯣꯏ ꯑꯗꯨꯗꯤ
ꯃꯦ
ꯎꯝ ꯎꯝ ꯎꯝ ꯎꯝ ꯐ ꯂꯩꯕꯔꯤ ꯑꯗꯨ ꯔꯣꯝ ꯁꯥꯏꯗꯠꯇꯣ ꯑꯗꯨꯝ ꯂꯩꯗꯤ ꯂꯩꯕ ꯅꯨꯡꯉꯥꯏꯕ ꯃꯥꯜꯂꯦꯗ ꯍꯥꯏꯗꯤ
ꯑꯩꯥꯏ
ꯎꯝ ꯑꯩꯈꯣꯏꯒꯤꯁꯤ ꯄꯔꯦꯡ ꯈꯔ ꯍꯥꯥ
ꯉꯁꯦ ꯀꯕꯨꯏꯔ
ꯎꯁ ꯆꯞ ꯃꯥꯟꯅꯗ꯭ꯔꯣ ꯑꯗꯨꯗꯤ
ꯑꯗꯨ ꯑꯣꯏꯁꯨ ꯑꯁꯤꯗꯒꯤ ꯃꯤꯔ ꯍꯪꯉꯨꯅꯤꯔꯥ ꯗ ꯂ ꯀꯕꯨ ꯀ
ꯑꯗꯨ ꯑꯩ ꯑꯗꯨ ꯈꯪꯗꯦ ꯑꯗꯨ ꯑꯅꯤꯁꯦ ꯑꯁꯦꯡꯕ ꯍꯥꯏꯔꯗꯤ ꯆꯥꯞꯇꯤ ꯃꯟꯗꯤ ꯃꯅꯕꯅꯤꯗ ꯑꯁꯤꯗ ꯂꯩꯕ ꯂꯩꯗꯅꯤꯡꯉꯥꯏ ꯍꯥꯏꯔ ꯃꯤꯒꯤꯗꯤ ꯎꯕ
ꯑ ꯑꯗꯨ ꯑꯣꯏꯔꯁꯨ ꯅꯪ ꯑꯁꯤꯒꯤ ꯃꯤꯔ ꯍꯪꯕꯅꯤꯗ
ꯍꯣꯏ ꯍꯣꯏ ꯁꯤꯒꯤ ꯃꯤꯅꯤ ꯍꯥꯏꯕꯗꯤ ꯌꯥꯔꯦ ꯍꯣꯏ ꯍꯣꯏ ꯏꯝꯐꯥꯜꯒꯤꯅꯦ ꯍꯣꯏ ꯍꯣꯏ ꯑꯁ ꯌꯥꯏ ꯌꯥꯏ
ꯑꯁꯤꯗ ꯂꯥꯛꯏꯕꯁꯦꯡꯗꯤ ꯑꯗꯨꯝ ꯀꯕꯨꯏ ꯍꯥꯏꯅ ꯀꯥꯎꯅꯔꯛꯑꯦꯅ ꯑꯗꯨꯒꯤ
ꯍꯣꯏ ꯍꯣꯏ ꯀꯧꯕꯗꯤ ꯀꯧꯕꯅꯦ ꯑꯗꯨ ꯃꯩꯇꯩꯁꯤꯡꯅꯀꯣ ꯑꯗꯨꯝ ꯀꯧꯕ ꯀꯥꯟꯗ ꯈꯪꯗꯦ ꯈꯔ ꯈꯩꯅꯕꯤ ꯍꯥꯏꯒꯗ꯭ꯔꯥꯁꯦꯁ
ꯅꯣꯏ ꯅꯣꯏꯒꯤꯔꯣꯝꯗ ꯑꯩꯈꯣꯏ ꯑꯟꯇꯤꯒꯤ ꯌꯨꯝ ꯑꯃ ꯂꯩꯕꯅꯦ ꯑꯗꯨꯒꯤ ꯑꯩꯈꯣꯏꯁꯨ ꯑꯗꯨꯝ ꯂꯥꯛ ꯂꯥꯛꯏꯦꯗ ꯅꯍꯥꯟꯗꯤ ꯌꯥꯝ ꯇꯏꯅ ꯂꯥꯛꯄꯅꯦ ꯁꯟꯗꯦ ꯗꯤꯤꯟ ꯅꯅꯥꯄꯅꯦ